ꯍꯜꯂꯣ ꯑ ꯑ ꯑꫭ ꯑꯣ ꯇꯥꯏ ꯇꯥꯏ ꯇꯥꯏ
ꯑꯈꯣꯏ ꯅꯤꯡꯖꯪꯉꯤꯕ꯭ꯔꯣ
ꯁ ꯅꯤꯡꯖꯪꯉꯤ ꯀꯩꯅꯣꯅꯦ
ꯀ꯭ꯂꯥꯁ ꯇꯨꯌꯦꯚ ꯂꯣꯏꯒꯤꯕꯗꯩ ꯑꯩꯗꯤ ꯀꯥꯎꯈ꯭ꯔꯕ꯭ꯔꯥꯅ ꯈꯜꯂꯨꯔꯦꯅꯦ
ꯑꯥ ꯀꯨꯏꯔꯦ ꯄꯥꯎ ꯐꯥꯎꯅꯗꯕ ꯀꯩ ꯅꯨꯃꯤꯠꯅꯣꯅꯦ ꯉꯁꯤ ꯄꯥꯎꯒ ꯐꯥꯎꯔꯛꯏꯁꯤ ꯕꫭ
ꯏꯁ ꯀꯨꯏꯔꯦ ꯏꯍ ꯅꯪꯅꯗꯤ ꯁꯨꯡ ꯐꯥꯎ ꯐꯥꯎꯔꯛꯇꯦ ꯑꯩꯅꯗꯤ ꯈꯛꯇ ꯅꯣꯏ ꯅꯤꯡꯖꯪꯕ ꯅꯣꯏꯅꯗꯤ ꯑꯈꯣꯏ ꯅꯤꯡꯖꯪꯗꯕ
ꯏꯁ ꯏ ꯍꯤ ꯍꯤ ꯑꯗꯨꯒꯤ ꯅꯠꯇꯦꯗ
ꯁꯨꯝ ꯅꯨꯡꯉꯥꯏꯔꯤꯕ ꯈꯣꯠꯂꯤꯕꯥ ꯀꯃꯥꯏꯅ ꯇꯧꯔꯤ ꯈꯣꯠꯂꯤꯅ ꯁꯨꯝ ꯍꯪꯉꯛꯀꯦꯅ ꯀꯣꯜ ꯇꯧꯔꯛꯄꯅꯤꯗ
ꯀꯃꯥꯏ ꯀꯃꯥꯏ ꯇꯧꯔꯤꯒꯦ ꯀꯣꯂꯦꯖ ꯀꯥꯏꯗ ꯇꯝꯃꯒꯦ
ꯀꯣꯂꯦꯖꯇꯤ ꯑꯗꯨꯝ ꯃꯅꯤꯄꯨꯔꯗ ꯇꯝꯃꯦꯗ ꯑꯗꫭ ꯅꯨꯡ ꯑꯗꯨꯝ ꯅꯨꯡꯉꯥꯏꯕ ꯍꯥꯏꯁꯤꯗꯤ ꯑꯗꯨꯝ ꯈꯒ ꯈꯛ ꯅꯨꯡꯉꯥꯏꯔꯤ ꯌꯥꯝ ꯅꯨꯡꯉꯥꯏꯕ ꯑꯣꯏꯗꯦ
ꯎꯝ
ꯏꯁ ꯅꯣꯏꯗꯤ ꯀꯨꯝꯍꯩ ꯍꯔꯥꯎꯒꯨꯝꯕ ꯀꯩꯒꯨꯝꯕ ꯀꯩꯝ ꯌꯥꯎ ꯈꫭꯠ ꯇꯧꯗꯔꫭ
ꯌꯥꯎꯋꯦ
ꯑꯦ ꯌꯥꯎꯁꯪꯗꯤ ꯑꯦ ꯌꯥꯎꯁꯪ ꯂꯣꯏꯒ꯭ꯔꯦꯀꯣ
ꯑ ꯂꫭꯏꯒ꯭ꯔꯦ
ꯑꯦ ꯌꯥꯎꯁꯪꯗ ꯅꯪꯗꯤ ꯀꯔꯤ ꯀꯔꯤ ꯇꯧꯗ꯭ꯔꯣ ꯀꯣꯏꯕ ꯆꯠꯄ ꯈꯣꯠꯄ ꯀꯔꯤ ꯀꯔꯥ
ꯌꯥꯎꯁꯪꯁꯦ ꯍꯟꯗꯛꯇꯤ ꯈꯔ ꯊꯣꯛꯑꯦ ꯑ ꯏꯁꯄꯣꯔꯠꯁ ꯌꯦꯡꯕꯁꯨ ꯊꯣꯛꯑꯦ ꯑꯗꯒꯤ ꯊꯧꯔꯤ ꯊꯠꯄ
ꯑꯣ ꯑꯦ ꯏꯁꯄꯣꯔꯠꯁꯀꯨꯝꯕ ꯅꯪ ꯌꯦꯡꯕ ꯑꯗꯨꯝ ꯊꯣꯛꯄ꯭ꯔꯥ ꯅꯨꯡꯇꯤꯒꯤ
ꯑꯥ ꯅꯨꯡꯇꯤꯒꯤꯗꯤ ꯊꯣꯛꯇꯦꯗ ꯃꯔꯛ ꯃꯔꯛꯇ ꯑꯃꯨꯛ ꯃꯨꯛ ꯊꯣ
ꯑꯣ ꯍꯧꯖꯤꯛꯀꯥꯟꯗꯤ ꯏꯁꯄꯣꯔꯠꯁꯀꯨꯝꯕ ꯌꯥꯎꯕꯅ ꯐꯕꯅꯤꯗ ꯍꯥꯏꯗꯤ ꯌꯥꯎꯁꯪꯁꯦ ꯈꯔ ꯉꯥꯎꯁꯟꯅꯕ ꯌꯥꯝ ꯌꯥꯝꯃꯦꯕ
ꯎꯝ ꯅꯪ ꯅꯪꯗꯤ ꯌꯥꯎꯗ꯭ꯔꯣ
ꯑꯩꯔꯣ ꯑꯩꯁꯨ ꯌꯥꯎꯏꯗ ꯑꯗꯨꯝ ꯅꯪꯗꯤ ꯏꯁꯄꯣꯔꯠꯁꯀꯨꯝꯕ ꯌꯦꯡꯕꯗꯪ ꯌꯦꯡꯉꯦꯔꯣ ꯅꯪ ꯌꯥꯎꯕ ꯈꯣꯠꯄ ꯇꯧꯕ꯭ꯔꫭ
ꯌꯦꯡꯕ ꯈꯠꯇꯅꯤꯗ ꯑꯩꯗꯤ ꯌꯥꯎꯗꯦꯗ
ꯑꯦ ꯌꯥꯎꯁꯟꯒꯦꯗꯦ ꯌꯥꯎꯕꯅ ꯐꯕꯅꯦ ꯏꯁꯄꯣꯔꯠꯇꯤ ꯄ꯭ꯔꯥꯏꯖ ꯄ꯭ꯔꯥꯏꯖꯁꯨ ꯄꯤꯕ ꯐꯪꯕ ꯑꯗꯨꯅ ꯐꯠꯇ꯭ꯔꯣ
ꯍꯣꯏ ꯑꯗꯨꯕꯨꯗꯤ ꯑꯗꯣ ꯌꯥꯎꯍꯧꯗ꯭ꯔꯦ ꯌꯦꯡꯉ ꯈꯇꯪ ꯇꫭꯛꯑꯦ
ꯑꯣ ꯊꯥꯕꯜꯒꯨꯝꯕ ꯀꯩꯒꯨꯝꯕꯗꯤ ꯀꯩꯝ ꯆꯣꯡꯕ ꯈꯣꯠꯄ ꯆꯠꯇ꯭ꯔꯣ
ꯑꫭ ꯍꯟꯗꯛꯇꯤ ꯌꯥꯎꯍꯧꯋꯦ ꯑꯈꯣꯏ ꯂꯩꯀꯥꯏꯒꯤ ꯗ ꯑꯃ ꯆꯣꯡꯍꯧꯔꯦ
ꯑꯣ ꯅꯣꯏ ꯂꯩꯀꯥꯏ ꯊꯥꯕꯜ ꯑꯩꯁꯨ ꯆꯠꯂꯤ ꯗꯥ ꯅꯣꯏ ꯂꯩꯀꯥꯏ ꯂꯝꯖꯦ ꯈꯔꯥ ꯂꯥꯞ ꯅꯕꯅꯤꯅ ꯃꯐꯝꯖꯦ ꯑꯗꯨꯗꯨꯒꯤ ꯂꯥꯛ ꯑꯩꯩꯅ ꯅꯣꯏ ꯑꯗꯨꯝꯗ ꯂꯥꯛꯀꯦꯗꯤ ꯈꯟꯕꯅꯤꯅ ꯂꯥꯛꯄꯗꯨꯗ ꯂꯥꯛꯄꯗꯣ ꯐꯔꯛ ꯇꯥꯔꯕ ꯄꯥꯎꯖꯨ ꯐꯥꯎꯅꯥꯒꯤꯗꯔ꯭ꯦ ꯁꯤꯅ ꯅꯪ ꯅ ꯕꯔꯁꯤꯁꯨ ꯃꯥꯡꯎꯔꯕꯅꯤ ꯏꯃꯥꯟꯅꯕ ꯑꯃꯗꯒꯤ ꯂꯧꯔ ꯂꯧꯔꯛꯄꯅꯤ ꯅꯪ ꯅꯝꯕ꯭ꯔ ꯁꯤꯟꯒꯤꯕꯗꯣ ꯑꯗꯨꯗꯨꯒꯤ
ꯎꯝ ꯎꯝ ꯎꯝ ꯍꯣꯏ
ꯑꯦ ꯊꯥꯕꯜꯒꯨꯝꯕ ꯆꯣꯡꯕ ꯈꯣꯠ ꯅꯪ ꯊꯥꯕꯜ ꯆꯣꯡꯕ ꯍꯩꯕ꯭ꯔꯅꯦ
ꯈꯔ ꯈꯔ ꯍꯩ
ꯍꯥꯟꯅꯗꯤ ꯈꯨꯜ ꯂꯩꯀꯥꯏꯒꯤ ꯊꯥꯕꯜ ꯀꯩꯝ ꯍꯩꯈꯤꯗꯕꯗꯤ ꯃꯥꯟꯂꯦ ꯅꯪꯖꯦ
ꯎꯝ ꯅꯠꯇꯦꯗ ꯃꯤ ꯆꯣꯡꯅꯩꯌꯦꯅ ꯈꯒ ꯈꯒ ꯆꯣꯡꯉꯦꯅꯤ ꯅꯪ ꯑꯝꯇ ꯌꯥꯎꯗ꯭ꯔꯣ ꯍꯥꯏꯁꯤ
ꯑꯩꯕꯨꯗꯤ ꯑꯗꯨꯝ ꯍꯥꯟꯅꯩ ꯈꯪꯉꯤꯗꯨꯅꯤ ꯈꯔ ꯈꯔ ꯑꯗꯨꯝ ꯆꯣꯡꯉꯦ ꯑꯗꯣ ꯑꯗꯨ ꯑꯗꯨꯝ ꯍꯟꯗꯥꯛꯁꯨ ꯑꯗꯨꯝ ꯃꯊꯣꯛ ꯃꯔꯥꯡ ꯈꯡꯗꯕꯤꯗ ꯑꯗꯨꯝ ꯄꯨꯡꯆꯣꯡꯗ ꯆꯣꯡꯏ
ꯌꯥꯎꯁꯪ ꯀꯣꯏꯕꯁꯨ ꯆꯠꯂꯝꯃꯅꯤ ꯊꯥꯕꯜ
ꯑꯥ ꯌꯥꯎꯁꯪ ꯆꯠꯂꯦ ꯅꯨꯡꯇꯤꯒꯤꯗꯤ ꯆꯠꯇꯦ ꯑ ꯑꯅꯤꯁꯨꯕ ꯅꯨꯃꯤꯠꯇꯣ ꯑꯗꯨꯗ ꯏꯃꯥꯟꯅꯕ ꯈꯔ ꯂꯥꯛꯑꯦ ꯍꯥꯟꯅ ꯀꯔꯤ ꯄꯨꯟꯒꯤꯕꯥ ꯀꯥꯡꯕꯨꯗꯣ ꯂꯛꯅꯕꯗꯣ ꯑꯩꯈꯣꯏꯅ ꯑꯗꯨꯗꯨꯒ ꯃꯣꯏꯅ ꯆꯠꯁꯦ ꯈꯣꯠꯁꯦ ꯁꯤ ꯍꯥꯏꯔꯒ ꯁꯔꯀꯥꯟꯗ ꯑꯥ ꯃꯣꯏꯔꯥꯡ ꯂꯣꯝ ꯀꯔꯤ ꯀꯔꯥꯗ ꯍꯥꯏꯐꯦꯠ ꯊꯧꯗꯔꯨꯔꯦ ꯑꯗꯨꯗꯨꯒ ꯑꯁ ꯄꯩꯁꯥ ꯊꯠꯄ ꯊꯧꯔꯤ ꯊꯠꯄ ꯃꯤ ꯈꯨꯌꯥꯝꯗꯣ ꯂꯩꯇ꯭ꯔꯦꯕꯣ ꯄꯨꯔꯥ ꯍꯥꯏꯗꯤ ꯁꯤꯗꯩꯅ ꯑꯕꫭꯛꯆꯠ ꯆꯠꯄꯗꯣ ꯑꯗꯨ ꯃꯤꯗꯣ ꯌꯥꯝꯃꯟꯗꯅꯅꯦ ꯒꯥꯔꯤꯗꯣ ꯄꯨꯡ ꯁꯤꯗꯒꯤ ꯃꯣꯏꯔꯥꯡ ꯑꯩꯈꯣꯏꯗꯒꯤ ꯃꯣꯏꯔꯥꯡꯕꯨꯛ ꯆꯠꯄ ꯍꯥꯏꯁꯦ ꯄꯨꯡ ꯑꯅꯤ ꯑꯍꯨꯝꯃꯨꯛ ꯆꯪꯕꯅꯦꯕ ꯑꯗꯣ ꯍꯥꯏꯗꯤ ꯑꯅꯤ ꯌꯥꯝ ꯍꯟꯗ꯭ꯔꯕꯗ ꯑꯅꯤ ꯃꯈꯥꯏꯗꯏꯃꯨꯛ ꯆꯪꯕꯗꯣ ꯍꯥꯏꯗꯤ ꯑꯗꯨ ꯅꯨꯃꯤꯠꯀꯤꯗꯨꯗꯤ ꯄꯨꯡ ꯃꯔꯤ ꯍꯦꯟꯅ ꯆꯪꯉꯦꯕ ꯑꯗꯨꯝ ꯃꯌꯥꯝꯅ ꯊꯛꯄ ꯈꯣꯠꯄ ꯇꯧꯕꯒꯤ
ꯍꯣꯏꯅꯦ ꯑꯩ ꯊꯧꯔꯤ ꯊꯠꯄꯁꯦ ꯑꯥ ꯑꯃ ꯑꯃꯨꯃꯨꯛ ꯊꯣꯛꯑꯦꯕ ꯃꯣꯏ ꯃꯤ ꯊꯠꯄꯗ ꯌꯦꯡꯕ ꯑꯗꯨ ꯊꯑꯣꯏꯗꯤ ꯊꯠꯇꯦ꯫
ꯊꯑꯣꯏꯅꯗꯤ ꯊꯠꯇꯦ꯫ ꯊꯠꯇꯕꯅ ꯐꯩꯗ ꯍꯧꯖꯤꯛ ꯑꯦ ꯊꯧꯔꯤ ꯊꯠꯄꯗꯅꯦ ꯍꯥꯏꯗꯤ ꯁꯥꯊꯤ ꯁꯥꯊꯤꯕ ꯃꯤ ꯌꯥꯝ ꯊꯦꯡꯅꯩꯌꯦ꯫ ꯍꯥꯏꯗꯤ ꯑꯥ ꯃꯣꯏ ꯊꯧꯔꯤ ꯊꯛꯄꯗꯨꯗ ꯍꯥꯏꯗꯤ ꯑꯥ ꯒꯥꯔꯤꯗ ꯊꯧꯔꯤꯗ ꯌꯥꯟꯁꯤꯜꯂꯒ ꯒꯥꯔꯤꯗꯣ ꯂꯣꯡꯒꯦ ꯇꯧꯕ ꯃꯤ ꯑꯗꯒꯤ ꯁꯣꯛꯄ ꯄꯟꯕ ꯃꯌꯥꯝ ꯌꯥꯎꯕꯅꯦꯕ ꯃꯤꯗꯣ꯫ ꯍꯥꯏꯗꯤꯡ ꯆꯨꯝꯅ ꯊꯧꯗꯕꯒꯤ꯫
ꯑꯥ ꯍꯣꯏ ꯍꯧꯖꯤꯛꯀꯥꯟ
ꯑꯣ ꯑꯦ ꯅꯣꯏꯗꯤ ꯆꯩꯔꯥꯎꯒ꯭ꯔꯕꯣ꯫
ꯆꯩꯔꯥꯎꯕ ꯆꯩꯔꯥꯎꯒ꯭ꯔꯦ ꯑꯩꯈꯣꯏꯒꯤ꯫
ꯑꯣ ꯆꯩꯔꯥꯎꯈ꯭ꯔꯦ ꯑꯩꯈꯣꯏ ꯂꯥꯎꯈꯒ꯭ꯔꯦꯗ ꯑꯗꯨ ꯅꯣꯏꯗꯤ ꯃꯩꯇꯩꯗ ꯂꯥꯎꯕ꯭ꯔ ꯒꯧꯔꯥꯗ ꯂꯥꯎꯕ꯭ꯔ꯫
ꯑꯩꯈꯣꯏꯒꯤ ꯃꯩꯇꯩꯗ ꯂꯥꯛꯑꯦ ꯅꯣꯏꯗꯤ꯫
ꯑꯣ ꯑꯩꯈꯣꯏꯁꯨ ꯃꯩꯇꯩꯗ ꯂꯥꯛꯋꯦ ꯑꯦ ꯅꯣꯏꯗꯤ ꯆꯩꯔꯥꯎꯕ ꯀꯩ ꯀꯥꯗꯤ ꯀꯩ ꯀꯩ ꯃꯊꯦꯜ ꯇꯧꯕ ꯈꯣꯠꯄ ꯇꯧꯒꯦ꯫
ꯆꯩꯔꯥꯎꯕꯁꯦ ꯑꯩꯈꯣꯏꯒꯤꯗ ꯇꯧꯈꯤꯕꯗꯣ ꯀꯩꯀꯩꯅꯣ ꯑꯥ ꯉꯥꯅꯦ ꯎꯇꯤꯅꯦ ꯑꯥ ꯏꯔꯣꯝꯕꯅꯦ ꯆꯝꯐꯨꯠꯅꯦ ꯑꯃꯥꯏꯅ ꯕꯣꯔꯥꯒꯔ ꯑꯃꯥꯏꯅ ꯈꯛꯇꯪ ꯇꯧꯔ
ꯎꯝ ꯃꯊꯦꯜ ꯑꯧ ꯑꯩꯈꯣꯏꯒꯤꯗꯤ ꯑ ꯀꯩ ꯀꯩꯅꯣ ꯇꯧꯈꯤꯕꯗꯨꯕꯣ ꯎꯝ ꯑꯥ ꯉꯥ ꯑꯃꯅꯦ ꯑꯗꯒꯤ ꯎꯇꯤꯅꯦ ꯑꯗꯒꯤ ꯑꯃ ꯉꯥ ꯇꯧꯔ ꯉꯧꯕꯗꯣ ꯀꯔꯤꯕ ꯉꯥꯔꯦꯟꯈꯥ ꯑꯥ ꯉꯥꯔꯦꯟꯈꯥꯗꯨ ꯑꯃ ꯇꯧꯔꯦ ꯑꯗꯨꯗꯨꯒ ꯏꯔꯣꯟꯕ ꯑꯃ ꯇꯧꯔꯦ ꯑꯗꯒꯤ ꯆꯝꯐꯨꯠꯅꯦ ꯑꯗꯨꯗꯨꯒ ꯕꯣꯔꯥꯒ ꯑꯗꯨ ꯄꯥꯐꯣꯔꯁꯨ ꯇꯧꯒꯦ ꯀꯩꯅꯣꯝ ꯇꯧꯅꯤ ꯑ ꯄꯥꯄꯣꯔ ꯑꯗꯨꯃꯥꯏꯅ ꯇꯧꯋ ꯅꯣꯏꯗꯤ ꯆꯩꯔꯥꯎꯕ ꯆꯤꯡ ꯀꯥꯕ ꯈꯣꯠꯄ ꯀꯩꯌꯝ ꯇꯧꯗ꯭ꯔꯣ ꯌꯥꯎꯕꯒꯤ
ꯑ ꯀꯥꯕꯅꯦ ꯀꯥꯕꯅꯦ ꯑꯩꯈꯣꯏ ꯁꯤꯒꯤ ꯃꯅꯥꯛꯇ ꯆꯤꯡ ꯑꯃ ꯂꯩꯌꯦꯕ
ꯎꯝ
ꯀꯥꯔꯨꯏ
ꯆꯩꯔꯥꯎ ꯆꯤꯡ ꯀꯥꯕ ꯈꯣꯠꯄꯁꯦ ꯍꯧꯖꯤꯛ ꯃꯤ ꯌꯥꯝ
ꯎꯝ ꯎꯝ ꯆꯠꯂꯦ ꯆꯠꯂꯦ ꯋꯥꯏ ꯆꯠꯂꯦ ꯍꯧꯖꯤꯛꯁꯨ ꯑꯗꯨꯝ ꯇꯥꯗꯦ ꯑꯗꯨꯝ ꯆꯠꯂꯦ ꯅꯣꯏ ꯆꯠꯇ꯭ꯔꯣ
ꯑꯩꯈꯣꯏꯔꯣ ꯆꯠꯇꯤ ꯆꯠꯂꯤ ꯑꯩ ꯆꯠꯂꯣꯏꯒꯦ ꯇꯧꯔꯝꯕꯅꯦꯕ ꯑꯗꯨꯗ ꯑꯩꯈꯣꯏꯃꯥ ꯍꯣꯏꯅ ꯇꯞꯇꯥ ꯆꯥꯁꯤꯜꯂꯒ ꯆꯠꯇ ꯈꯣꯠꯇꯗꯤ ꯅꯨꯡꯉꯥꯏꯔꯣꯏ ꯈꯣꯠꯂꯣꯏ ꯍꯥꯏꯕꯒꯤ ꯆꯠꯂꯣ ꯈꯣꯠꯂꯣꯅ ꯉꯥꯛꯇꯪꯗꯤ ꯆꯠꯂꯨꯏ ꯍꯧꯖꯤꯛꯇꯤ ꯆꯩꯔꯥꯎꯕ ꯇꯧꯕꯝꯗꯁꯨ ꯍꯥꯏꯗꯤ ꯃꯣꯏ ꯀꯨꯝꯍꯩ ꯍꯔꯥꯎ ꯇꯧꯗꯥꯏꯅꯦ ꯑꯗꯨꯝ ꯍꯥꯏꯗꯤ ꯑ ꯊꯥꯡ ꯇꯥ ꯀꯔꯤ ꯀꯔꯥꯒ ꯇꯧꯕ꯭ꯔꯣ ꯅꯣꯏꯒꯤꯗꯣ
ꯑꯣ ꯑꯣ ꯑꯗꯨꯗꯣ ꯎꯝ ꯑꯗꯨꯗꯣ ꯑꯩ ꯅꯍꯥꯟꯗꯤ ꯎꯔꯛ ꯇ꯭ꯔꯦ ꯑꯩꯅ ꯆꯠꯄ ꯅꯨꯃꯤꯠꯇꯨꯗꯗꯤ
ꯆꯩꯔꯥꯎ ꯍꯟꯗꯛꯀꯤ ꯆꯩꯔꯥꯎꯕꯅ ꯅꯣꯡ ꯇꯥꯈꯤꯕ ꯀꯩꯅꯣꯝ ꯇꯧꯗꯥꯏꯅꯦ
ꯑ ꯑ ꯑ ꯇꯥꯒꯤ
ꯑꯣ ꯑꯗꯨ ꯅꯣꯡ ꯇꯥꯒꯤꯕꯒꯤ ꯑꯣꯏꯔꯝꯒꯅꯤ ꯑꯗꯣ ꯅꯣꯡ ꯇꯥꯗ꯭ꯔꯗꯤ ꯀꯔꯤꯕ ꯃꯐꯝ ꯃꯐꯝ ꯑꯌꯥꯝꯕꯗ ꯂꯣꯏ ꯇꯧꯅꯕꯅꯦꯕ ꯆꯩꯔꯥꯎꯕꯗꯣ ꯍꯥꯏꯗꯤ ꯃꯣꯏꯒꯤ ꯁꯣ ꯎꯠꯄ ꯈꯣꯠꯄ
ꯎꯝ ꯎꯝ ꯎꯝ ꯇꯧꯕꯅꯤ ꯇꯧꯕꯅꯤ ꯉꯍꯋꯥꯏ ꯑꯩꯈꯣꯏꯅ ꯆꯠꯄ ꯀꯥꯟꯗ ꯇꯧꯕꯅꯤ ꯑꯗꯒꯤ ꯑꯆꯥꯄꯣꯠ ꯀꯩꯀꯥ ꯌꯣꯟꯕꯈꯣꯠ ꯄ
ꯑꯥ ꯀꯥꯡ ꯀꯥꯡꯗꯤꯋꯥꯠꯂꯤ ꯀꯣ
ꯀꯥꯡꯗꯤ ꯈꯔ ꯑꯃꯨꯛ ꯋꯥꯠꯂꯤ
ꯎꯝ ꯆꯩꯔꯥꯎꯕ ꯅꯪꯗꯤ ꯆꯩꯔꯥꯎꯕꯒ ꯀꯥꯡꯒ ꯀꯔꯝꯅ ꯅꯨꯡꯉꯥꯏꯕ ꯍꯟꯒꯦ
ꯆꯩꯔꯥꯎꯕꯅ ꯍꯦꯟꯅ ꯅꯨꯡꯉꯥꯏ
ꯍꯣꯏ ꯆꯩꯔꯥꯎꯕꯗꯗꯤ ꯆꯥꯕꯗꯣ ꯅꯤꯡꯇꯝꯅ ꯆꯥꯅꯤꯗ ꯌꯨꯝꯗ ꯄꯦꯟꯅ ꯃꯊꯦꯜ ꯃꯌꯥꯝꯗꯣ ꯇꯧꯔꯒ
ꯀꯩ ꯀꯥ ꯎꯇꯥꯕꯨꯗꯤ ꯆꯥꯕ ꯀꯣ ꯑꯗꯨꯁꯨ ꯍꯥꯎꯋꯦ ꯊꯝꯅꯥꯗꯒ ꯆꯥ ꯇꯀꯣ
ꯍꯣꯏ ꯀꯥꯡꯗꯤ ꯀꯔꯤ ꯎꯇꯤ ꯈꯛꯇ ꯑꯣꯏꯔꯝꯒꯅꯤꯗ ꯎꯇꯤꯒ ꯀꯩꯀꯥꯗꯣ ꯈꯇꯪ ꯃꯣꯏ ꯈꯦꯁꯤꯗꯣ ꯑꯣꯔꯝꯃꯅꯤ ꯑꯃꯨꯛ ꯆꯩꯔꯥꯎꯕꯗꯅ ꯑꯃꯨꯛ ꯃꯊꯦꯜ ꯌꯥꯝꯃꯤ ꯅ
ꯎꯝ ꯎꯝ ꯎꯝ ꯗꯒꯤ ꯈꯪꯗꯦꯗ ꯀꯥꯡꯁꯨ ꯂꯥꯏ ꯈꯣꯏꯔꯝꯕ ꯃꯤ ꯌꯥꯝ ꯆꯠꯅꯕꯅꯦ ꯅꯣꯏꯗꯤ ꯆꯠꯂꯣꯏꯗ꯭ꯔꯣ ꯍꯟꯗꯛꯇꯤ
ꯀꯤꯅꯗꯤ ꯈꯟꯕꯅꯦ ꯑꯩꯈꯣꯏ ꯏꯃꯥꯅꯗꯤ ꯆꯠꯂꯣ ꯈꯣꯠꯂꯣ ꯑꯗꯨꯝ ꯍꯥꯏꯕꯅꯤ ꯂꯥꯏ ꯈꯣꯏꯔꯝꯕꯁꯦ ꯐꯩ ꯈꯣꯠꯂꯦꯅ
ꯎꯝ ꯃꯤꯗꯤ ꯆꯤꯟꯅꯤ ꯑ ꯆꯠꯇꯕ ꯁꯨ ꯌꯥꯏ ꯀꯥꯡꯗꯤ ꯃꯤ ꯌꯥꯝ ꯆꯤꯟꯕꯅꯤꯅ
ꯑꯣꯁ ꯃꯤꯗꯤ ꯆꯤꯠꯂꯤꯀꯣ ꯍꯥꯏꯗꯤ ꯂꯥꯏ ꯈꯣꯏꯔꯝꯕꯁꯦ ꯃꯤꯁꯦ ꯂꯣꯏꯅ ꯇꯧꯕ ꯈꯣꯠꯄ ꯇꯧꯕꯒꯤ ꯑꯗꯨꯝ ꯐꯖꯅꯗꯤ ꯆꯤꯜꯂꯦ ꯆꯩꯔꯥꯎꯕꯗ ꯅꯣꯏꯗꯤ ꯍꯥꯏꯗꯤ ꯅꯣꯏ ꯑꯦꯟꯖꯥꯡ ꯊꯤꯅꯕ ꯈꯣꯠꯅꯕ ꯄꯨꯟꯅ ꯇꯧꯕ꯭ꯔꯣ ꯅꯠꯇ꯭ꯔꯒꯅ ꯍꯥꯏꯗꯤ ꯑꯗꯨꯝ ꯊꯤꯟꯅꯗꯕ
ꯁꯦ ꯏꯟꯖꯥꯡ ꯊꯤꯜꯂꯦ ꯑꯩꯈꯣꯏ ꯌꯨꯝ ꯊꯪꯅꯕ ꯈꯔ
ꯑ
ꯇꯧꯋꯦ ꯅꯣꯏꯗꯤ
ꯍꯣꯏꯁꯨ ꯊꯤꯟꯅꯩꯗ ꯑꯗꯨꯃꯥꯏꯅ ꯊꯤꯅꯕꯗꯨꯅ ꯍꯦꯟꯅ ꯃꯤ ꯅꯨꯡꯁꯤꯅꯗꯥꯏꯅꯦ ꯆꯥꯛ ꯆꯥꯏꯀꯟꯗ ꯊꯤꯅꯕ ꯈꯣꯠꯅꯕ ꯍꯥꯏꯁꯦ ꯑꯗꯨꯝ ꯀꯨꯃꯩ ꯍꯔꯥꯎꯗꯦ ꯑꯗꯨꯝ ꯅꯨꯡꯁꯤꯅꯅꯕ ꯃꯆꯥꯛ ꯑꯃꯅꯦꯕ ꯅꯠꯇ꯭ꯔꯥ
ꯑꯣ ꯍꯣ ꯍꯣ ꯃꯥ
ꯑꯁ ꯈꯪꯗ꯭ꯔꯦꯗ ꯋꯥꯏꯑꯦꯗ ꯑꯗꯨ ꯅꯣꯡꯃ ꯄꯨꯟꯁꯦ ꯀꯨꯏꯔꯦ ꯄꯨꯟꯗꯕ ꯑꯈꯣꯏ ꯀꯥꯡꯗꯅ ꯀꯩꯅꯣꯝꯃ ꯑꯩ ꯎꯝ ꯀꯥꯡꯗ ꯌꯥꯒꯗꯔ꯭ꯅꯦ ꯀꯥꯡꯗ ꯊꯕꯛ ꯀꯥꯡꯗ ꯌꯥꯔꯗꯤ ꯂꯥꯛꯀꯦ ꯑꯗꯨ ꯀꯥꯡ ꯅꯨꯃꯤꯠꯇ ꯀꯨꯏꯔꯦ ꯄꯨꯟꯁꯨ ꯄꯨꯟꯗꯕ ꯑꯗꯨꯗ ꯀꯥꯡꯗ ꯂꯥꯛꯑꯒ ꯑꯩꯈꯣꯏꯗꯣ ꯄꯨꯟꯅ ꯑꯨꯇꯪ
ꯍꯣꯏ ꯍꯣ ꯍꯣꯏ ꯈꯦꯆꯤ ꯆꯁꯤ ꯂꯥꯛꯑꯣ
ꯍꯣꯏ ꯍꯣꯏ ꯂꯥꯛꯀꯦ ꯅꯣꯏ ꯃꯃꯥꯍꯣꯏꯁꯨ ꯎꯗꯕ ꯀꯨꯏꯔꯦ ꯎꯝ ꯃꯃꯥ ꯍꯣꯏꯁꯨ ꯌꯥꯝ ꯐꯒꯤꯝꯅꯤꯅꯦ
ꯍꯣꯏ
ꯅꯣꯏ ꯃꯥꯃꯣꯏꯅꯗꯤ ꯑ ꯈꯣꯏ ꯅꯤꯡꯖꯡꯉꯤꯕ꯭ꯔꯣ
ꯃꯁꯛꯄꯨꯗꯤ ꯈꯪꯉꯤꯕꯅꯤꯗ ꯑꯗ ꯅꯣꯏꯅ ꯁꯨꯛꯂꯥꯛ ꯂꯥꯛꯇꯕꯗꯨꯗ ꯀꯥꯎꯔꯣꯏꯗ ꯀꯥꯎꯔꯣꯏꯗ
ꯎꯝ ꯅꯣꯏ ꯕꯕꯥꯒꯗꯤ ꯂꯩꯕ꯭ꯔꯣ ꯌꯨꯝꯗ ꯍꯧꯖꯤꯛ ꯑꯗꯨꯝ
ꯂꯩꯌꯦ
ꯈꯪꯗ꯭ꯔꯦ ꯑꯩꯈꯣꯏ ꯃꯥ ꯍꯣꯏꯅꯁꯨ ꯅꯪꯗꯣ ꯃꯁꯛ ꯈꯪꯕꯅꯦ ꯑꯗꯨꯗꯨꯒꯤ ꯅꯣꯏꯗꯤ ꯄꯨꯟꯈꯤꯗ꯭ꯔꯕ ꯈꯣꯠꯈꯤꯗ꯭ꯔꯕ ꯑꯗꯨꯝ ꯍꯪꯉꯉꯦ ꯗꯣ ꯑꯩꯅ ꯁꯪ ꯊꯕꯛ ꯃꯥ ꯃꯁꯥ ꯃꯁꯥ ꯁꯥꯒꯤ ꯍꯥꯏꯗꯤ ꯂꯥꯏꯟ ꯇꯣꯉꯥꯟꯈ꯭ꯔꯕꯅꯤꯅ ꯊꯕꯛ ꯁꯪꯅꯗꯕꯒꯤ ꯇꯧꯋꯤꯅꯦ ꯐꯗꯤꯅꯦꯅ ꯍꯥꯏ ꯑꯗꯣ ꯍꯥꯟꯅ ꯊꯥꯏꯅ ꯄꯨꯟ ꯃꯇꯝꯗꯣ ꯅꯨꯡꯗꯤ ꯅꯨꯡꯉꯥꯏꯀꯣ ꯑꯈꯣꯏꯗꯣ ꯍꯣꯏ ꯑꯗꯨꯀꯥꯟꯗꯗꯤ ꯄꯨꯟꯅ ꯆꯥꯕ ꯊꯛꯄ ꯀꯔꯤ ꯀꯔꯥ ꯑꯗꯨꯝ ꯃꯌꯥꯝ ꯄꯨꯟꯕ ꯈꯣꯠꯄ
ꯍꯣꯏ ꯈꯪꯍꯧꯗꯦ
ꯇꯤ ꯄꯥꯛꯄꯨ ꯐꯪꯉꯔꯣꯏ ꯍꯌꯦꯡ ꯀꯣꯟꯅ ꯃꯇꯤꯛ ꯆꯥꯔꯀꯥꯟꯗ ꯃꯌꯥꯝ ꯄꯨꯟꯕꯁꯨ ꯌꯥꯔꯤꯗ ꯑꯗꯨ ꯍꯗꯛ ꯀꯥꯡꯗ ꯌꯥꯔꯗꯤ ꯂꯥꯛꯀꯦ ꯑꯗꯨꯗꯨꯒ ꯐꯖꯅ ꯄꯨꯜꯂꯒ ꯋꯥꯔꯤ ꯋꯥꯇꯥꯏ ꯁꯥꯟꯅꯔꯁꯤ ꯑꯗꯨꯒ
ꯍꯣ ꯍꯣ ꯍꯣꯏ ꯍꯣꯏ ꯍꯣꯏ
ꯃꯃꯥ ꯕꯕꯥꯗꯤ ꯅꯥꯕ ꯌꯦꯛꯄ ꯀꯦꯝ ꯌꯥꯎꯗꯕ ꯅꯠꯇ꯭ꯔꯣ
ꯑꯥ ꯌꯥꯎꯗꯦ ꯌꯥꯎꯗꯦ ꯅꯣꯏꯒꯤꯗꯤ
ꯈꯣꯏꯒꯤꯔꯣ ꯑꯩꯈꯣꯏ ꯃꯥꯃꯥ ꯕꯥꯕꯥꯁꯦ ꯅꯥꯕ ꯌꯦꯛꯄ ꯍꯥꯏꯖꯦ
ꯀꯦꯝ ꯌꯥꯎꯗꯦꯗ ꯐꯔꯕꯅꯤ ꯐꯔꯕꯅꯤ
ꯍꯣꯏ ꯑꯗꯨꯕꯨꯗꯤ ꯀꯩꯅꯤ ꯅꯣꯏ ꯅꯆꯤꯜꯅꯥꯎ ꯀꯩꯀꯥ ꯀꯩꯝ ꯅꯥꯕ ꯌꯦꯛꯄ ꯀꯩꯝ ꯌꯥꯎꯗꯦ
ꯌꯥꯎꯗꯦ ꯌꯥꯎꯗꯦ
ꯎꯝ ꯑꯣ ꯑꯗꯨꯗꯤ ꯑꯩꯗꯣ ꯀꯥꯡ ꯃꯇꯝ ꯌꯧꯔꯀꯥꯟꯗꯣ ꯑꯃꯨꯛ ꯃꯦꯁꯦꯁ ꯊꯥꯔꯛꯄ ꯄꯥꯎ ꯐꯥꯎꯔꯛꯄ ꯇꯧꯔꯒꯦ ꯑꯗꯨꯃꯥꯏꯅ ꯍꯣꯏ ꯑꯗꯨ ꯄꯣꯠ ꯑꯗꯨꯗꯤ ꯊꯝꯃꯒꯦꯀꯣ ꯊꯝꯃꯦ ꯊꯝꯃꯦ